ꯥꯛ ꯑꯣ ꯆꯥꯛ ꯆꯥꯔꯦ ꯀꯩ ꯃꯊꯦꯜ ꯇꯧꯔꯒꯦ
ꯑꯩꯈꯣꯏꯗꯤ ꯍꯧ ꯍꯧꯉꯦ ꯅꯣꯏꯗꯤ
ꯑꯦꯁ ꯀꯩꯅꯣ ꯀꯥꯡ ꯀꯩꯅꯣ ꯁ ꯀꯥꯡꯁꯨꯗꯨꯒ ꯆꯝꯐꯨꯠ ꯍꯋꯥꯏ ꯁꯥꯡ ꯂꯩ ꯇꯌꯦ ꯑꯗꯨ ꯇꯧꯔ ꯆꯞ ꯆ ꯇꯧꯔꯒ ꯑꯁ ꯀꯩꯅ ꯇꯤꯜꯍꯧꯕ ꯀꯩꯅꯣ ꯇꯧꯔ ꯁꯣꯏꯔꯒ ꯃꯣꯏ ꯎ ꯇꯣ ꯇꯒ ꯈꯔ ꯆꯥꯏ ꯃꯣꯔꯣꯛ ꯁꯗꯔꯗꯤ ꯃꯣꯔꯣꯛꯇꯨ ꯁꯥꯗ ꯆ ꯏ ꯅꯅꯤ ꯑꯗꯨꯝ ꯃꯣꯔꯣꯛꯇ ꯁꯥꯍꯟꯕꯗ ꯂꯣꯏ ꯀꯩ ꯃꯊꯦꯜ ꯇꯧꯔꯒꯦ
ꯑꯗꯨ ꯍꯋꯥꯏ ꯊꯣꯡꯐꯝꯒ ꯆꯤꯡꯒꯨꯝ ꯑꯃ ꯑꯉꯥꯡꯕꯗꯣ ꯑꯗꯨ ꯇꯧꯔꯦ
ꯗꯤ ꯀ꯭ꯔ ꯀꯩꯅꯣ ꯊꯔꯨ ꯀꯩꯅꯣ ꯁꯦꯝꯕꯗꯣ ꯅꯠꯇ꯭ꯔꯒ ꯆꯤꯡꯗ ꯌꯦꯡꯕꯗ꯭ꯔꯣ
ꯆꯤꯡꯗꯒꯤ ꯌꯦꯛꯄꯁꯤꯒꯨꯝ ꯑꯉꯥꯡꯕꯗꯣ ꯑꯗꯨ
ꯑꯣ ꯑꯦ ꯁꯪꯒꯣꯝ ꯆꯥꯁꯤ ꯃꯨꯟꯅ ꯌꯦꯡꯉꯨꯀꯣ ꯑꯩ ꯊꯣꯛꯍꯂꯨꯔꯒ ꯃꯔꯣꯛ ꯃꯔꯨ ꯃꯣꯏꯃꯨꯗꯦꯅ ꯄꯨꯞ ꯄꯨꯞ ꯏꯃꯨꯡ ꯅꯍꯈꯣꯏꯏ ꯏꯨꯏ ꯀꯨꯏꯈꯤꯗꯕꯤꯗ ꯀꯦꯖꯨꯋꯂꯤꯇꯤꯗꯨꯗꯤ ꯇ ꯃꯣꯏ ꯃꯉꯥ ꯇꯔꯨꯛ ꯇꯧꯔꯒ ꯏꯃꯨꯡ ꯃꯅꯨꯡ ꯃꯂꯕꯅꯤ ꯆꯤꯡꯗꯗ ꯆꯠꯂꯒ ꯃꯥ ꯃꯥꯒꯤ ꯅꯥꯄ ꯑꯗꯨꯝ ꯁꯠꯂ ꯆꯠ ꯊꯤꯟꯅꯔꯒ ꯇꯧꯋꯤꯗꯅꯣ
ꯑꯥ
ꯄꯨꯂꯞ ꯆꯒꯦ ꯄꯨꯞ꯭ꯂꯞ
ꯃꯥꯅꯦ ꯑꯇ ꯍ ꯇ
ꯀ ꯅꯨꯃꯤꯠꯀꯤ ꯄ꯭ꯔꯣꯒ꯭ꯔꯥꯝꯗꯤ ꯂꯩꯇꯦ ꯑꯗꯣ ꯁꯨꯇꯤ ꯑꯣꯏꯗꯣꯏꯅꯤ ꯅꯨꯡꯇꯤ ꯍꯧꯖꯤꯛꯇꯤꯕꯨ ꯁꯨꯇꯤ ꯀ ꯅꯠꯇꯗꯦꯅꯦ ꯄꯩꯁꯥꯁꯨ ꯇꯥꯡꯅꯦ ꯌꯥꯝ ꯋꯥꯔꯦꯅꯦ
ꯀꯩꯅꯣꯗ ꯀꯥꯡꯁꯤꯅ ꯏꯔꯥ ꯁꯒꯣꯜꯁꯦꯟ ꯇꯥꯔꯝꯒꯅꯤ ꯀꯥꯡ ꯑꯅ ꯑꯣ ꯍꯟꯗꯛ ꯁꯒꯣꯜꯁꯦꯜ ꯇꯥꯕꯅꯦꯕ ꯅꯣꯡꯉꯥꯜꯂꯧꯕꯏ ꯁꯨꯇꯤ ꯂꯩꯕ꯭ꯔ ꯑꯗꯣ
ꯎꯝ ꯆꯥꯡꯁꯨ ꯈꯦꯇꯤ ꯑꯃ ꯇꯧꯔ ꯀꯔꯤꯝ ꯇꯧꯔꯒ ꯁꯨꯝ ꯇꯥꯅꯤꯡꯕꯅꯦ
ꯎꯝ
ꯏ ꯏꯤꯒ ꯇꯧꯔꯒ
ꯍꯧꯖꯤꯛ ꯎꯁꯣꯏ ꯇꯥꯡꯉꯅꯤ ꯍꯧꯖꯤꯛ ꯀꯥꯒꯣꯏꯁꯤꯜꯂꯛꯑꯕꯅꯤꯅ ꯎꯁꯣꯏ ꯇꯥꯡꯉꯅꯤ ꯑꯗꯒꯤ ꯅꯥꯀꯨꯞꯄꯤ ꯇꯪꯁꯤꯜꯂꯛꯑꯅꯤ ꯑꯗꯨꯗꯤ ꯅꯥꯀꯨꯞꯄꯤꯗꯨ ꯐꯗꯔꯛꯑ ꯀꯥꯏꯗ ꯍꯣꯡꯉꯤꯗꯅ ꯃꯇꯝꯗꯨꯗꯗꯤ ꯕꯥꯃꯣꯟ ꯃꯌꯥꯝꯗꯨ ꯂꯩꯕꯗ ꯂꯣꯏ ꯇꯥꯡꯈꯅꯤ ꯑꯩ ꯃꯥꯏ ꯃꯥꯥꯏ ꯌꯨꯝ ꯌꯨꯝꯗꯁꯨ ꯂꯣꯏ ꯇꯧꯅꯔꯅꯤꯗꯅ
ꯎꯝ
ꯑꯗꯨꯒ ꯌꯨꯝꯇꯥꯉꯥꯑꯅꯤ
ꯀꯥꯡꯥꯡꯒꯥꯏ ꯊꯥꯏꯅꯒꯤ ꯑꯗꯨꯃꯥꯏꯅ ꯑꯩꯈꯣꯏꯅ ꯄꯤꯛꯏꯉꯩꯗꯗꯤ ꯀꯥꯡꯥꯡꯒꯥꯏꯁꯦ ꯇꯧꯔ ꯅꯥꯎꯏ ꯃꯆꯥ ꯅꯣ ꯁꯨꯝ ꯅꯥꯎꯔꯤꯗꯨꯝ ꯇꯧꯔꯒ ꯃꯆꯥ ꯃꯆꯥ ꯁꯦꯠꯂꯒ ꯀꯩꯅꯣ ꯅꯥꯎꯔꯤꯒꯤ ꯇꯥꯏꯞ ꯁꯦꯝꯃꯒ ꯀꯕꯣꯛꯅ ꯐꯟ ꯇꯧꯔꯗꯤ ꯊꯩꯀꯦꯜ ꯊꯩꯁꯤꯜꯗ ꯀꯥꯞꯕꯗꯤ ꯌꯥꯝ ꯇꯧꯔꯛꯑꯏꯅ ꯃꯥꯒꯤ ꯀꯥꯡꯒꯤ ꯑꯩꯈꯣꯏ ꯁꯣꯝꯒꯤ ꯀꯩꯅꯣ ꯇꯧꯕꯗꯤ ꯄꯥꯜꯂꯤ ꯅꯥꯏꯔꯒ ꯍꯥꯏꯗꯤ ꯑꯦ ꯁꯤꯅꯦ ꯉꯁꯤꯅ ꯑꯩꯈꯣꯏ ꯂꯩꯀꯥꯏ ꯇꯥꯕ ꯃꯊꯪꯗ ꯃꯣꯏ ꯂꯩꯀꯥꯏ ꯇꯥꯕ ꯇꯧꯔꯒ ꯃꯥ ꯃꯥꯒꯤ ꯂꯩꯀꯥꯏꯗꯨꯅ ꯇꯧꯔꯒ ꯑꯦ ꯑꯗꯨ ꯃꯥꯏ ꯊꯣꯡꯕ ꯊꯥꯛꯄ ꯆꯪꯕ ꯃꯌꯥꯝꯗꯣ ꯃꯃꯥꯏ ꯂꯩꯀꯥꯏꯗ ꯈꯣꯝꯀꯠꯂꯒ ꯇꯧꯔꯒ ꯇꯧꯅꯔꯝꯃꯦꯕ ꯀꯩꯅꯣ ꯄꯥꯂꯥꯒ ꯇꯧꯔꯒ ꯏꯁꯩꯒ ꯁꯛꯑꯒ ꯀꯃꯥꯏꯅ ꯇꯧꯔꯒ ꯑ ꯐ ꯂꯎ ꯑꯁ ꯀꯩꯅꯣ ꯍꯥꯞꯆꯤꯜꯂꯒ ꯀꯥꯞ ꯐꯨꯕꯅ ꯐꯨꯕ ꯀꯥꯞꯕꯅ ꯀꯥꯕ
ꯏ ꯀꯌꯥ ꯀꯅ ꯈꯪꯗꯅ ꯍꯟꯛꯇꯤ ꯆꯤ ꯈꯣꯠꯄ ꯀꯥꯏꯅ ꯇꯧ
ꯍꯥꯏꯗꯤ ꯍꯧ ꯇꯧꯅꯔꯤꯕꯕ ꯕꯨꯡ ꯀ ꯁꯣꯒꯗꯤ ꯈꯔ ꯇꯧꯅꯔꯤꯕꯞꯀ ꯅꯍ ꯑꯩꯈꯣꯏ ꯆꯧꯗꯣ ꯑꯗꯨ ꯑꯁ ꯌꯗ ꯈꯣꯡꯒꯗ ꯆꯠꯄꯗꯧꯕ ꯑ ꯀꯣꯏ ꯐꯜꯂ ꯀꯣꯏ ꯐꯜꯂ ꯂꯧꯁꯤꯡ ꯑꯩ ꯇꯧꯔ ꯇꯧꯔ ꯂꯥꯛꯑꯒ ꯑꯗꯨꯝ ꯋꯥꯕꯅꯦ ꯑꯩ ꯑꯗꯨꯝ ꯅꯨꯡꯁꯤ ꯍꯥꯏꯦ ꯆꯠꯂꯤꯗꯨꯁꯨ ꯒꯣꯔꯃꯦꯟꯗ ꯅꯠꯇꯦꯕ ꯋꯥꯍꯥꯏꯣ ꯑꯜꯄꯤ ꯌꯦꯟ ꯄꯤ ꯃꯅꯤꯒꯦꯅ ꯆ
ꯁꯔꯦ ꯌꯥꯔꯦ ꯉꯁꯤ ꯊ ꯉꯁꯤ ꯄꯤ ꯉꯁꯤ ꯋꯥꯕ ꯂ ꯂꯣ
ꯃꯥꯏ ꯃꯥꯏ ꯀꯩꯅꯣ ꯇꯧꯕꯥ ꯅꯇꯔ꯭ꯒ ꯗꯤ ꯆꯥꯡꯗꯨꯣ ꯌꯦꯡꯉꯒꯥ ꯅꯠꯇ꯭ꯔ ꯍꯧꯖꯤꯛꯇꯤ ꯑꯁ ꯍꯥꯏꯖꯕꯩ ꯋꯥꯅꯤ ꯍꯧꯖꯤꯛ ꯇꯧꯁꯤꯟꯂꯤ ꯃꯌꯥꯝꯁꯦ
ꯑꯁ ꯌꯥꯗꯔ꯭ꯦ ꯌꯥꯗꯔ꯭ꯦ ꯌꯥꯝ ꯊꯤꯅꯥ ꯁꯣꯛꯑꯦ ꯈꯪꯉꯤ ꯉꯥꯁꯤꯗꯤ ꯆꯥꯡ ꯌꯦꯡꯕ ꯌꯥꯗ꯭ꯔꯦ ꯁꯤꯗꯤ ꯀꯅꯣꯝ ꯇꯧꯔꯦ ꯑꯩ
ꯇꯉꯥꯏ ꯐꯗꯅ ꯑꯗꯨꯝ ꯌꯥꯝ ꯀꯩꯅꯣ ꯀꯩꯅꯣꯒꯤꯗ ꯆꯥꯛ ꯎꯝ ꯑꯗꯨꯝ ꯑꯗꯨ ꯋꯥ ꯍꯥꯏꯁꯤ ꯑꯗꯨꯅꯤ ꯀꯩꯅꯣ ꯍꯥꯏꯗꯤ ꯁꯤꯕꯥ ꯍꯥꯏꯕ ꯂꯩꯗ ꯑꯩꯈꯣꯏꯕꯥꯎ ꯑꯈꯣꯏ
ꯑꯃ ꯆꯠꯈꯤꯅꯤ ꯑꯃ ꯂꯥꯀꯅꯤ ꯑꯃ ꯆꯠꯈꯤꯅꯤ ꯂꯥꯀꯅꯤ ꯑꯃꯗꯥ ꯑꯃꯨꯛ ꯄꯥꯝ ꯑꯃꯗ ꯑꯃꯨꯛ ꯄꯥꯝ ꯂꯦꯡꯗꯅ ꯂꯩꯕꯁꯤꯗꯤ ꯑꯁ ꯐꯤꯕꯝ ꯑꯃꯥ ꯇꯥꯗꯔꯦ ꯑꯩꯗꯤ ꯐꯔꯛ ꯇꯥꯔꯦ
ꯃꯔꯛ ꯈꯔꯥ ꯕꯔ꯭ꯦꯛ ꯑꯃꯨꯛ ꯊꯔꯨꯔꯦ ꯈꯔꯥ
ꯑꯗꯨꯅꯤꯅꯦ ꯋꯥꯔꯤꯁꯦ ꯇꯥꯜꯂꯤꯅꯦ
ꯌꯥꯔꯤꯈꯩꯗꯤ ꯈꯔꯒ ꯀꯩꯅ ꯇꯧꯔꯒ ꯃꯃꯔꯛꯇ ꯑꯃ ꯇꯧꯗ꯭ꯔꯗꯤ
ꯎꯝ
ꯑꯈꯣꯏꯗꯤ ꯐꯠ ꯐꯠ ꯇꯧꯁꯤꯟꯅꯤꯡꯕꯅꯤꯅꯥ ꯍꯌꯦꯡ
ꯂꯥꯛꯄ ꯌꯥꯗꯤ ꯂꯥꯛꯀꯦ ꯍꯥꯏꯐꯦꯠ ꯑꯗꯨꯒ ꯄꯥꯎ ꯐꯥꯎꯅꯔꯒ
ꯌꯥꯏ
ꯈꯦꯆꯔꯤ ꯗꯣ ꯀꯩꯅꯣꯝ ꯍꯧꯕꯔꯥ ꯈꯣꯠꯅ
ꯎꯝ ꯑꯃꯥ ꯇꯧꯔꯒꯥ ꯑꯗꯨꯝ ꯆꯥꯕꯥ ꯌꯥꯏꯗ ꯀꯩꯅꯣꯝ ꯇꯧꯔꯒꯥ
ꯃꯅꯁꯨ ꯌꯥꯏ
ꯎ ꯇꯥ
ꯄꯥꯎ ꯐꯥꯎꯅꯔꯁꯦ ꯇꯧꯔꯒꯥ ꯅꯠꯇꯔꯗꯤ ꯅꯦꯠꯋꯥꯛ ꯅꯨꯉꯥꯏꯇꯦ ꯑꯗ ꯚꯥꯏ ꯆꯞ ꯆꯞ ꯆꯞ ꯆꯞꯄꯤꯗꯥ
ꯎꯝ
ꯀꯩꯅꯣꯝ ꯇꯧꯔꯒ ꯇꯧꯗꯥꯗꯤ ꯅꯠꯇꯗꯤ ꯊꯤ ꯕꯦꯔꯥꯅꯤ ꯀꯥꯡ ꯅꯨꯃꯤꯠꯁꯨ ꯃꯣꯏ ꯑꯅꯝꯕꯅ ꯁꯨꯇꯤ ꯊꯥꯅꯔꯝꯒꯅꯤ ꯃꯣꯏ ꯀꯩꯅꯣ ꯇꯧꯔꯒ
ꯇꯥꯒꯅꯤꯗ ꯀꯥꯡ ꯅꯨꯃꯤꯠ ꯇꯤ ꯖꯦꯅꯦꯔꯜ ꯍꯣꯂꯤꯗꯦ ꯑꯣꯏꯔꯝꯒꯅꯤꯗ
ꯑꯣ ꯃꯌꯥꯝ ꯂꯣꯏ ꯇꯧꯅꯔꯛꯀꯗꯣꯏꯅꯦꯕ
ꯎꯝ ꯑꯗꯨꯗꯤ ꯀꯔꯝ ꯀꯥꯟꯗ ꯁꯥꯕ ꯍꯧꯔꯧꯗꯣꯏꯅꯣ
ꯍꯧꯖꯤꯛ ꯃꯥꯏ ꯁꯥꯔꯦ ꯃꯣꯏ ꯉꯥ ꯒꯥ ꯁꯥꯎꯔꯦ
ꯎꯝ
ꯆꯥꯎꯁꯨ ꯆꯥꯎꯑꯦ ꯃꯣꯏ ꯆꯥꯛꯀꯗꯥ ꯌꯣꯝꯕꯤꯒ ꯇꯧꯔꯒ ꯁꯥꯕꯩꯗꯣ ꯍꯧꯖꯤꯛ ꯃꯌꯥꯏꯗ ꯇꯧꯔ ꯊꯠꯂꯒ ꯁꯥꯕꯅꯤꯕꯥ
ꯎꯝ ꯁꯥꯕ ꯍꯧꯍꯧꯔꯦꯕꯥ
ꯑ ꯉꯁꯥꯏ ꯉꯁꯥꯏ ꯅꯣꯡ ꯀꯟꯗ꯭ꯔꯣ ꯅꯣꯏ ꯄꯨꯡ ꯃꯉꯥ ꯄꯨꯡ ꯃꯔꯤ ꯇꯔꯛꯄꯥ ꯑꯗꯥꯏꯒꯤꯗꯣ
ꯑꯗꯨꯝꯀꯥꯟꯗꯣ ꯌꯥꯝ ꯀꯜꯂꯦ
ꯑꯩꯈꯣꯏ ꯁꯤꯗꯗꯤ ꯑꯃꯨꯛ ꯇꯥꯗꯦ ꯃꯔꯤꯗꯣ
ꯇꯥꯗꯤꯌꯦ
ꯑ ꯍꯧꯖꯤꯛ ꯉꯥꯏꯍꯥꯥꯛꯀꯤ ꯃꯃꯥꯡꯗꯕꯨꯗꯤ ꯇꯥꯔꯝꯃꯦꯕ ꯄꯨꯡ ꯑꯍꯨꯝ ꯃꯈꯥꯏ ꯃꯔꯤ ꯇꯥꯔꯛꯄ ꯑꯗꯨꯋꯥꯏꯗꯥ ꯍꯦꯛꯇꯥ ꯈꯣꯡꯉꯒ ꯄꯥꯏꯔꯛꯄ ꯃꯌꯥꯝꯗꯨꯅ
ꯍꯧꯖꯤꯛ ꯅꯣꯡ ꯇꯥꯗꯔꯥ ꯑꯗꯨꯗꯥ
ꯍꯧꯖꯤꯛꯄꯨꯗꯤꯍꯪꯒꯔ꯭ꯦ ꯇꯥꯗ꯭ꯔꯦ ꯅꯣꯏꯗꯨꯗꯥ ꯇꯥꯔꯤꯕꯣ
ꯃꯆꯤꯠ꫰ꯃꯆꯤꯠ ꯊꯤꯜꯂꯤ ꯊꯤꯜꯂꯤ ꯇꯥꯔꯤꯅꯦ ꯍꯧꯖꯤꯛꯄꯣ
ꯑꯣ ꯈꯤꯇꯪ ꯈꯤꯇꯪꯕꯨꯗꯤ ꯈꯤꯀꯝꯒꯅꯤ ꯍꯧꯖꯤꯛꯇꯤ ꯉꯍꯥꯛ ꯉꯥꯏꯍꯥꯛꯀꯤ ꯃꯃꯥꯡꯗꯕꯨꯗ ꯀꯂꯝꯃꯤ ꯑꯗꯨ ꯐꯒꯥꯔꯦꯕꯥ ꯌꯥꯝ ꯀꯟꯅ ꯇꯥꯕꯗꯤ ꯑꯣꯏꯗ꯭ꯔꯦꯕꯥ
ꯑꯗꯣ ꯍꯥꯟꯅꯒꯥ ꯌꯦꯡꯎꯔꯒꯗꯤ ꯍꯧꯖꯤꯛꯀꯤ ꯃꯇꯝꯗꯤ ꯑꯩꯈꯣꯏꯒꯤ ꯏꯁꯤꯡ ꯆꯥꯎꯕ ꯃꯇꯝꯗꯣ ꯑꯣꯏꯔꯤꯅꯤꯅꯦꯀꯣ
ꯏꯁꯤꯡ ꯑꯃꯨꯛ ꯑꯁꯤꯒꯤ ꯃꯇꯥꯡ ꯁꯤꯗꯥ ꯑꯅꯤ ꯑꯍꯨꯝꯂꯛ ꯆꯥꯎꯔꯝꯃꯤ ꯍꯟꯗꯛꯀꯤ ꯅ ꯏꯁꯤꯡ ꯋꯥꯠ ꯑꯣ ꯑꯥꯟ ꯇꯧꯗꯣꯏꯅꯦꯕ
ꯍꯟꯗꯛꯀꯤꯗꯤ ꯍꯥꯏ ꯍꯥꯏꯅꯤ ꯅꯣꯡꯁꯦ ꯀꯌꯥ ꯇꯥꯕꯨꯗꯤ ꯇꯥꯗ꯭ꯔꯕꯅꯦ ꯍꯟꯗꯛꯀꯤꯁꯤ
ꯎꯝ ꯍꯥꯏꯗꯤ ꯇꯨꯔꯦꯟꯒꯁꯤ ꯃꯁꯤ ꯂꯦꯡꯗꯦꯕ ꯍꯥꯏꯗꯤ ꯍꯦꯟꯀꯠꯇꯦꯕ ꯑꯗꯨꯝ
ꯍꯧꯖꯤꯛ ꯄꯥꯟꯕ ꯍꯧꯅꯔꯦ ꯀꯩꯅ ꯇꯧꯔ ꯀꯥꯡ ꯃꯃꯥꯡꯗ ꯍꯨꯟꯗꯔ꯭ꯒꯗꯤ ꯀꯩꯅꯣ ꯇꯧꯒꯦ ꯇꯧꯅꯦ ꯇꯤꯟ ꯇꯥꯏ ꯇꯥꯗꯦ ꯑꯅꯝꯕꯗꯤ ꯈꯨꯨꯟꯔꯝꯗꯣꯏꯁꯤ
ꯑꯩꯈꯣꯏ ꯕꯥꯍꯣꯏ ꯍꯨꯟꯈ꯭ꯔꯕꯅꯦ ꯑꯩꯈꯣꯏ ꯀꯩꯅꯣ ꯌꯥꯎꯗ꯭ꯔꯦ ꯑꯗꯩ ꯃꯣꯏ ꯑꯗꯨꯝ ꯇꯧꯖꯔꯅꯤꯅ
ꯎ ꯏꯁꯤꯡ ꯈꯔ ꯋꯥꯅꯕ ꯃꯇꯝ ꯑꯣꯏꯃꯥꯜꯂꯦ ꯑꯗꯨꯖꯤꯛꯁꯤ ꯏꯁꯤꯡ ꯈꯔ ꯋꯥꯏꯑꯦꯕ
ꯏꯁꯤꯡꯁꯦ ꯑꯗꯨ ꯁꯋꯥꯥꯏ ꯇꯥꯗꯕ ꯂꯧꯕꯨꯛꯇ ꯏꯇꯥꯥꯟ ꯇꯥꯗꯕ ꯍꯥꯏꯗꯤ ꯅꯣꯡ ꯀꯩꯅꯣꯒꯨꯝꯕ ꯇꯨꯔꯦꯟꯒꯨꯝꯕ ꯅꯛꯄ ꯑꯗꯒꯤ ꯀꯩꯅꯣꯒꯨꯝꯕ ꯅꯛꯄꯗꯨꯗꯤ ꯐꯕ ꯃꯇꯝꯅꯤꯅ ꯏꯁꯤꯡꯗꯨ ꯂꯧꯕꯨꯛꯇꯗꯤ ꯀꯥꯏ ꯑꯗꯨ ꯈꯖꯤꯇꯪ ꯈꯤꯇꯪ ꯃꯣꯏꯗꯤ ꯏꯟ ꯏꯟꯕꯗꯤ ꯂꯩ ꯑꯗꯨꯝ ꯇꯥꯗ꯭ꯔꯕ ꯊꯥꯏꯅꯗꯤ ꯀꯩꯅꯣ ꯇꯧꯔꯒ ꯈꯣꯏꯕ ꯇꯪꯅ ꯈꯣꯏꯔꯒ ꯑꯗꯨꯝ ꯍꯨꯟꯖꯤꯟꯕ ꯌꯥꯎꯅꯩꯅꯦ ꯃꯣꯏ ꯍꯧꯒꯠꯂꯛꯄꯗꯨꯗ ꯃꯄꯥ ꯆꯥꯟꯅꯔꯒ ꯏꯁꯤꯡꯗꯣ ꯂꯥꯛꯑꯀꯥꯟꯗ ꯐꯖꯅꯤꯅ ꯍꯥꯔ ꯅꯨꯡ ꯆꯥꯏꯔꯒ
ꯎꯝ
ꯏ ꯁꯨꯛꯂꯩ ꯂꯩꯇꯕꯤꯗ ꯀꯪꯅ ꯑꯗꯨꯝ ꯇꯧꯔ ꯑꯀꯪꯕꯗꯨ ꯑꯗꯨꯝ ꯍꯨꯟꯖꯤꯜꯂꯒ ꯈꯣꯏꯒꯥꯏꯔꯒ ꯃꯅꯨꯡꯗ ꯂꯩꯕꯥꯛꯇꯣ ꯈꯔ ꯐꯨꯝꯍꯜꯂ ꯑꯗꯨꯝ ꯑꯗꯨꯗ ꯍꯥꯎꯔꯛꯄ ꯀꯥꯡꯒꯨꯗꯨꯅ ꯍꯥꯎꯔꯦ ꯍꯥꯎꯗꯗꯨꯅ ꯑꯃꯨꯛ ꯈꯔ ꯀꯩꯅꯣ ꯇꯧꯕꯗ ꯁꯦꯝꯗꯣꯛ ꯁꯦꯝꯖꯤꯟ ꯐꯨꯛꯇꯣꯛ ꯐꯨꯛꯆꯤꯟ ꯇꯧꯔꯒ ꯍꯥꯏꯗꯤ ꯑꯗꯨꯕꯨꯗꯤ ꯄꯦꯡꯕꯗ ꯑꯗꯨꯝ ꯃꯦꯟꯊꯣꯛ ꯃꯦꯟꯁꯤꯟ ꯊꯣꯛꯄ ꯌꯥꯏ ꯑꯗꯨꯃꯥꯏꯅ ꯀꯩꯅꯣ ꯂꯤꯡꯕꯩ ꯇꯥꯏꯗ ꯇꯧꯔꯒ ꯑꯗꯨꯃꯥꯏꯅ ꯇꯧꯔ ꯇꯧꯕꯅꯤꯅ ꯌꯥꯏꯑꯕ ꯍꯥꯔ ꯑꯃꯨꯛ ꯆꯥꯏꯁꯤꯜꯂꯅꯤ
ꯏꯁꯤꯡ ꯆꯥꯎꯕꯁꯤꯗ ꯈꯜꯂꯨꯔꯒꯗꯤ ꯇꯟꯕ
ꯎꯝ ꯂꯧ ꯎꯕ ꯀꯥꯟꯗꯦꯗ ꯂꯧ ꯎꯕ ꯆꯪꯉꯤ ꯄꯩꯁꯥ ꯃꯌꯥꯝꯁꯤꯒ ꯊꯥꯡꯒꯩ ꯁꯦꯡꯅ ꯁꯪꯒꯝ ꯑꯃ ꯀꯩ ꯑꯃ ꯎꯕꯗꯤ ꯅꯠꯇ꯭ꯔꯒꯗꯤ ꯋꯥꯔꯖꯠꯅꯤ ꯈꯔ ꯐꯌꯦꯕ ꯅꯠꯇ꯭ꯔꯒꯗꯤ ꯑꯁ ꯃꯇꯝ ꯆꯪꯉꯤ ꯑꯗꯨ ꯄꯩꯁꯥꯁꯨ ꯍꯧꯖꯤꯛ ꯗꯕꯟꯗ ꯌꯧꯔꯦ ꯑꯗꯨꯗꯩꯗꯤ ꯄꯨꯈꯠꯂꯛꯄꯗ ꯄꯨꯂꯞ ꯑꯣꯏꯅ ꯖꯣꯕ ꯑꯣꯏꯅ ꯃꯔꯨ ꯐꯪꯕꯩ ꯇꯥꯏꯞ ꯐꯪꯉꯦ ꯍꯥꯏꯕꯒꯤ ꯋꯥꯅꯤ ꯆꯞ ꯃꯥꯟꯅ ꯆꯪꯕꯗꯤ ꯑꯗꯨꯝ ꯆꯪꯉꯦꯕ
ꯗꯥꯎ ꯌꯥꯗ꯭ꯔꯒꯅ ꯑꯃꯨꯛ ꯏꯁꯤꯡ ꯆꯥꯎꯔ ꯃꯥꯡꯗꯣꯏꯅꯤꯗ ꯑꯍꯨꯝꯂꯛ ꯆꯍꯤ ꯑꯍꯨꯝ ꯁꯨꯔꯅꯤ ꯂꯣꯛꯇꯕ ꯑꯗꯨ ꯈꯣꯏꯗ ꯌꯥꯄꯣꯠꯇꯦ ꯍꯨꯟꯗ ꯌꯥꯄꯣꯠꯇꯦ ꯍꯥꯔ ꯆꯥꯏꯗ ꯌꯥꯄꯣꯠꯇꯦ
ꯃꯥꯅꯤ
ꯀꯅꯥꯗꯕ ꯋꯥꯅꯤ
ꯑꯗꯨꯃꯥꯏꯅ ꯇꯧꯗꯣ ꯃꯍꯨꯠꯇꯥ ꯐꯥꯔꯝ ꯑꯣꯏꯅ ꯑꯣꯟꯊꯣꯛꯑꯒ ꯑꯋꯥꯊꯕꯤ ꯑꯣꯏ ꯊꯥꯔꯗꯣꯔ ꯐꯤꯛꯀꯤ ꯅꯠꯇꯦ ꯑꯅꯛꯄꯗ ꯍꯥꯏꯔ ꯎꯝ
ꯉꯥ ꯌꯣꯛꯄꯅꯤ ꯈꯪꯗꯦ ꯑꯗꯨꯒꯤ ꯃꯊꯛꯇ ꯂꯥꯏꯔꯤꯛ ꯇꯨꯛ ꯇꯧꯕ ꯌꯥꯕ ꯑꯣꯛꯄ ꯂꯣꯏꯔꯁꯨ ꯌꯥꯏꯗ
ꯑꯁ ꯂꯣꯏ ꯇꯧꯕ ꯌꯥꯏꯗ ꯑꯋꯥꯊꯕꯤ ꯀꯩꯅꯣꯝꯒꯗꯣ ꯑꯁ ꯐꯅꯌꯥꯝ ꯐꯅꯌꯥꯝ ꯄꯥꯜꯂꯦ ꯑꯗꯨꯝ ꯑꯩꯗꯤ ꯑꯅꯤ ꯑꯅꯤꯃ ꯁꯥꯕꯤꯕꯣ ꯄꯥꯟꯕꯤꯕꯣ
ꯎꯝ
ꯑꯗꯨ ꯑꯗꯨꯅꯤ ꯐꯖꯅꯁꯣꯅ ꯏꯨꯔꯁꯨ ꯃꯈꯣꯏ ꯆꯠꯂꯤꯗ ꯑꯁ ꯑꯗꯨ ꯐꯖꯅ ꯊꯥꯏ ꯀꯩꯅꯣ ꯍꯥꯏꯗꯤ ꯃꯃꯥꯡꯗ ꯐꯖꯅ ꯂꯝꯄꯥꯛ ꯑꯃ ꯊꯥꯏꯌꯦꯕ ꯑ ꯏ ꯀꯝ ꯀꯝꯗꯨ ꯑꯗꯨꯝ ꯍꯥꯏꯗꯤ ꯌꯥꯝ ꯄꯩꯁꯥꯒꯤꯁꯨ ꯅꯠꯇꯦ ꯃꯣꯏ ꯑꯗꯨ ꯇꯥꯔꯁꯨ ꯌꯦꯡꯕꯗꯁꯨ ꯐꯖꯔꯦ ꯑꯗꯒꯤ ꯄꯠꯇꯁꯨ ꯑꯣꯏ ꯍꯥꯎꯔꯦꯅ ꯐꯖꯔꯕꯅꯤꯅ ꯆꯥꯕꯗꯁꯨ ꯃꯌꯝꯅ ꯇꯥꯟ ꯇꯥꯅꯒꯅ ꯌꯣꯟꯕꯗꯣ ꯀꯩꯁꯨ ꯅꯠꯇꯦꯕ ꯍꯧꯖꯤꯛꯇꯤ
ꯃꯥꯅꯤ
ꯑꯗꯨꯒꯤ ꯑꯩꯗꯤ ꯑꯩꯈꯣꯏꯅ ꯏꯟꯖꯥꯡ ꯅꯥꯄꯤ ꯊꯥꯕꯗ ꯂꯨꯄꯥ ꯂꯤꯁꯤꯡ ꯑꯃ ꯁꯦꯠꯀꯅꯤ ꯑꯋꯥ ꯊꯕꯤꯗꯨꯗꯤ ꯍꯠ ꯑꯗꯨꯝ ꯂꯝꯄꯥꯛꯇꯣ ꯅꯣꯡꯃꯗ ꯑꯍꯨꯝ ꯃꯔꯤ ꯃꯉꯥ ꯇ ꯑꯗꯨꯝ ꯍꯦꯜꯂꯛꯀꯅꯤ ꯀꯦꯖꯤꯗꯗꯤ ꯑꯥ ꯌꯧꯔꯦ ꯅꯠꯇꯕꯤꯗ ꯑꯗꯨꯝ ꯍꯥꯏꯗꯤ ꯑꯃ ꯀꯩꯅꯣꯒꯤꯗꯃꯛ ꯎꯅꯕ ꯑꯃ ꯌꯥꯎꯈꯤꯗꯅ ꯇꯤꯚꯤ ꯀꯩꯅꯣꯒꯤ ꯒꯤꯔ ꯂꯍꯥꯡ ꯈꯣꯟꯊꯥꯡꯒ ꯀꯩꯅꯣꯝ ꯇꯧꯔꯒ ꯑꯗꯨꯒꯤꯗꯤ ꯂꯧꯐꯝꯗꯣ ꯌꯥꯝ ꯇꯣꯡꯉꯒ ꯃꯇꯩ ꯃꯔꯥꯡ ꯇꯧꯔꯒ ꯑꯋꯥꯊꯛꯀꯤ ꯊꯥꯕꯩꯗ ꯑꯗꯨ ꯅꯅꯦ ꯀ ꯆꯍꯤ ꯑꯃꯗ ꯑꯍꯨꯝꯂꯛꯀꯤ ꯐꯧ ꯂꯣꯛꯄꯗꯗꯤ ꯑꯍꯨꯝꯂꯛ ꯃꯔꯤꯔꯛ ꯍꯦꯟꯅ ꯏꯟꯀꯝ ꯂꯥꯛꯑꯦ
ꯍꯖꯤ ꯔꯖꯅ ꯑꯗꯨꯅꯕꯨ ꯐꯔꯗ ꯐ ꯋꯥꯔ ꯉꯗꯤ ꯆꯦꯔꯗꯨꯒ ꯄꯩꯁꯥꯗꯨꯒ ꯄꯥꯊꯣꯛꯑꯀꯥꯟꯗꯣꯛꯟ ꯀ
ꯃꯆꯠ ꯃꯆꯠ ꯄꯨꯊꯣꯛꯈꯤ ꯍꯥꯏꯕꯒꯤ ꯀꯔꯤꯝ ꯈꯪꯗꯕ ꯋꯥꯅꯦꯕ ꯍꯥꯏꯗꯤ ꯍꯌꯦꯡ ꯐꯪꯉꯀꯥꯟꯗ ꯄꯨꯂꯞ ꯐꯪꯕ ꯑꯗꯨꯒ ꯑꯩꯈꯣꯏꯅ ꯄꯨꯂꯞ ꯑꯣꯏꯅ ꯂꯩꯕꯗ ꯋꯥꯕꯩ ꯋꯥꯅꯦꯕ ꯑꯗꯨꯅ ꯈꯨꯗꯤꯛ ꯑꯋꯥꯗꯕꯤꯗꯤ ꯏꯁꯤꯡ ꯉꯥꯏ ꯆꯪꯉꯣꯏ ꯏꯁꯤꯡꯥꯏ ꯏꯁꯤꯡ ꯉꯥꯏ ꯐꯥꯛ ꯆꯪꯉꯔꯣꯏ ꯎ ꯑꯣ ꯑ ꯇꯧꯔ ꯄꯣꯅ ꯇꯧꯔ ꯇꯤꯟꯒ ꯈꯔ ꯀꯥꯞꯄꯒ ꯑꯗꯨꯝ ꯌꯥꯕ ꯄꯣꯠꯅꯤ ꯃꯊꯟꯗ ꯑꯗꯨꯝ ꯑꯣꯏꯖꯔꯛꯄ ꯄꯣꯠꯅꯤꯗꯅ
ꯎꯝ
ꯌꯥꯝ ꯀꯣꯝꯅ ꯑꯗꯨꯝ ꯇꯧꯔ ꯁꯪ ꯁꯪꯒꯝ ꯑꯃ ꯑꯅꯤ ꯇꯧꯈꯤꯕ ꯑꯗꯨꯝ ꯀꯥꯞꯁꯤ ꯇꯥꯏ ꯍꯤꯡꯕꯁ ꯑꯗꯨꯝ ꯂꯝ ꯎꯕ ꯂꯩꯔꯗꯤ ꯌꯥꯝ ꯂꯥꯏ ꯂꯥꯏꯅ ꯍꯤꯡꯕ ꯌꯥꯏꯗ ꯅꯠꯇ꯭ꯔꯒꯁꯨ ꯑꯃ ꯇꯔꯥꯃꯝ ꯇ ꯑꯗꯨ ꯑꯋꯥꯊꯕꯤ ꯃꯈꯣꯡ ꯁꯥ ꯉꯥ ꯂꯣꯏꯁꯤꯨ ꯀꯩꯁꯨ ꯀꯥꯏꯗꯦꯕ ꯋꯥꯅ ꯄꯥꯟꯒꯗꯕꯅꯤ ꯃꯥꯏ ꯍꯥꯔꯗꯨ ꯃꯣꯏꯁꯦ ꯑꯩꯈꯣꯏꯗꯒꯤ ꯂꯣꯏꯅ ꯌꯥꯔꯦꯕ ꯁꯥ ꯑꯗꯨꯃꯥꯏꯅ ꯀꯔꯕꯥꯔꯗꯣ ꯑꯃꯇꯪ ꯅꯠꯇꯕꯤꯗꯅꯦ ꯗ ꯑꯣꯏꯂꯒ ꯗꯤ ꯀꯕꯥ ꯀꯕꯥ ꯀꯔꯤꯝ ꯀꯥꯟꯗ ꯊꯕꯛ ꯇꯧ ꯋꯥꯟꯒꯦꯗꯧꯕ ꯃꯤ
ꯎꯃ
ꯆꯥꯕ ꯋꯥꯠꯇꯅ ꯋꯥ ꯅꯨꯡꯉꯥꯏꯅꯕꯗꯤ ꯀꯩꯁꯨ ꯑꯣꯏꯗꯕꯅꯦꯕ ꯀꯔ ꯑꯣꯡꯕ ꯇꯥꯔꯒꯁꯨ ꯑꯃꯨꯛꯃꯨꯛ ꯇꯧꯔꯛꯄꯗ ꯍꯧꯕꯅꯤꯅ ꯅꯨꯡꯉꯥꯏꯕꯁꯦ ꯀꯔꯕꯥꯔꯅ ꯍꯦꯜꯂꯦꯕ
ꯍꯅꯦ
ꯍꯣꯏ ꯊꯕꯛꯇꯨꯅ ꯌꯥꯝ ꯆꯥꯎꯈꯤꯕ ꯇꯧꯈꯤꯕ ꯑꯣꯏ ꯇꯥꯡꯒꯅꯤ
ꯍꯣꯏ ꯏꯟꯀ ꯍꯥꯏꯕꯤ ꯋꯥꯅꯤ ꯊꯕꯛ ꯇꯧꯕꯁꯤꯗꯤ ꯄꯩꯁꯥ ꯄꯥꯏꯕꯗꯤ ꯉꯝꯃꯣꯏ ꯀꯕꯥꯁꯤꯅꯗꯤ ꯄꯩꯁꯥ ꯄꯥꯏꯗꯣꯏꯅꯦ
ꯍꯧꯖꯤꯛ ꯑꯩꯈꯣꯏ ꯇꯧꯔꯤꯅꯦ ꯆꯥꯕꯗꯤ ꯋꯥꯠꯇꯦ ꯑꯗꯨꯕꯨ ꯅꯥꯔꯛꯑꯒꯗꯤ ꯄꯩꯁꯥ ꯂꯩꯇꯦ ꯄꯌꯥꯒ ꯌꯥ ꯇꯧꯗꯕꯁꯨ ꯌꯥꯗꯕ ꯃꯗꯤ ꯊꯄꯣꯇꯕ ꯗꯔꯥ ꯑꯃꯨꯛ ꯆꯠꯂꯨꯗ ꯍꯥꯟꯅꯤꯗ ꯑꯃꯨꯛ ꯌꯥꯎ ꯁꯤ ꯑꯃꯨ ꯐꯪꯕꯣꯏꯗ ꯋꯥꯔꯀꯗꯣꯏꯕ
ꯆꯍꯤꯗꯤꯁꯥꯎ ꯂꯤꯇꯨꯝ ꯍꯥꯎꯖꯦꯟꯇꯨꯝ
ꯃ ꯃꯇꯝꯝ ꯑꯅꯣ ꯁꯍꯤ ꯈꯨꯗꯤꯒꯤ ꯑꯗꯨꯝ ꯅꯤ ꯍꯦꯟꯛꯇꯛ ꯑꯩꯈꯣꯏꯅ ꯉꯁꯤ ꯇꯔꯦꯠ ꯑꯈꯣꯏ ꯕ ꯑꯗꯨꯗ ꯑꯩꯈꯣꯏꯔꯛꯄ ꯇꯔꯥ ꯇꯔꯥꯃꯥꯊꯣꯏꯗ ꯆꯪꯅꯔꯝꯃꯤꯅꯤ ꯁꯒꯥꯏ ꯅꯅꯨꯡꯕ ꯍꯥꯏ ꯍꯧꯖꯤꯛꯇꯤꯌꯣ ꯍꯗꯛ ꯍꯟꯗꯛꯇꯤ ꯑꯃꯨꯛ ꯈꯔ ꯌꯥꯝꯃꯛꯛꯀꯅꯦꯕ ꯆꯍꯤ ꯆꯍꯤ ꯈꯨꯗꯤꯡ ꯑꯗꯨ ꯃꯣꯏꯁꯨ ꯍꯦꯟꯒꯠꯄꯤꯅꯦꯕ
ꯃꯥꯅꯦꯗ ꯃꯒꯅꯤꯦ